ꯇꯥꯏ ꯇꯥꯏ ꯑꯗꯣ ꯅꯪ ꯉꯁꯤꯗꯤ ꯌꯦꯟꯁꯥꯡ ꯑꯍꯥꯎꯕ ꯂꯧꯔꯒ ꯆꯥꯔꯣꯗꯅ
ꯄꯩꯁꯥ ꯂꯩꯇꯤꯌꯦ
ꯏꯁ ꯐꯪꯉꯒ
ꯍꯧꯖꯤꯛ ꯄꯤꯔꯛꯄꯗꯨ꯭ꯔꯣ
ꯍꯣꯏ
ꯕꯔꯥ ꯌꯨꯝ ꯕꯔꯥꯒꯤ ꯄꯤꯔꯅꯤ
ꯑꯥ ꯅꯪꯒꯤ ꯄꯤꯔꯣ ꯑꯥ ꯇꯪꯈꯥꯏ ꯑꯩꯗ ꯆꯥꯔꯣꯗꯅ
ꯊꯥ ꯑꯅꯤꯒꯤ ꯄꯤꯍꯧꯔꯒꯦ
ꯊꯅꯤ ꯌꯧꯔꯕꯅꯦ
ꯀꯔꯤ
ꯊꯅꯤ ꯌꯧꯔꯕꯣ
ꯑꯁꯤꯒꯤ ꯊꯥꯒꯤꯁꯨ
ꯁꯤꯒꯤ ꯊꯥꯗꯤ ꯇꯞꯅ ꯄꯤꯔꯋꯁꯨ ꯌꯥꯏꯗ ꯍꯧꯖꯤꯛ ꯉꯁꯤ ꯎꯝ ꯇꯔꯨꯛ ꯇꯔꯦꯠ ꯈꯛꯇꯅꯤꯅ
ꯍꯣꯏ
ꯑꯥ ꯇꯝꯄꯤꯔꯣꯅꯦ ꯉꯁꯤꯒꯤꯗꯤ ꯐꯪꯕꯗꯣ ꯈꯖꯤꯛꯇꯪ ꯑꯣꯏꯁꯨ ꯆꯥꯔꯁꯤꯅ ꯌꯦꯟꯂ ꯉꯥꯔ ꯀꯔꯤꯅꯣ ꯆꯔꯣ
ꯂꯥꯏꯔꯦ ꯑꯩꯈꯣꯏꯗꯤ ꯌꯥꯝ ꯂꯥꯏꯔꯦ
ꯂꯥꯔꯕ ꯉꯥꯇꯅꯤ
ꯌꯥꯝ ꯂꯥꯏꯔꯦ ꯈꯣꯏꯗꯤ ꯏ ꯅꯥꯀꯨꯟꯗꯦ ꯍꯤꯟꯖꯥꯡ ꯐꯧ ꯆꯥꯅꯤꯡꯉꯥꯏ ꯂꯩꯇꯦ ꯍꯣꯔꯦꯟ ꯕꯖꯥꯔ ꯆꯠꯇ꯭ꯔꯗꯤ ꯍꯟꯖꯥꯡ ꯍꯣꯔꯦꯟꯒꯤ ꯍꯟꯖꯥꯡ ꯆ ꯆꯅꯤꯉꯥꯏ ꯂꯩꯇꯔꯦ
ꯎꯍꯝ ꯕꯦꯛ ꯑꯩꯒꯤ ꯕꯦꯛꯇꯣ
ꯍꯣꯏ ꯈꯥꯎꯗꯣ ꯍꯣꯏ
ꯌꯥꯔꯒꯗꯤ ꯊꯥꯔꯛꯑꯣ
ꯀꯩ ꯒꯤꯔꯤ ꯂꯥꯛꯀꯦꯅꯦ ꯀꯅꯥ ꯉꯣꯟꯗ ꯊꯥꯂꯛꯇꯣꯏꯅꯣ ꯀꯅꯥ ꯃꯤ ꯂꯥꯛꯇꯧꯕ ꯃꯤ ꯂꯩ ꯂꯩꯕ꯭ꯔꯣ
ꯈꯪꯗꯦꯅꯦ
ꯂꯩꯔꯗꯤ ꯍꯥꯏꯔꯛꯑꯣ
ꯅꯍꯥꯟ ꯑꯥ ꯀꯞꯅꯕꯗꯣ
ꯍꯣꯏ
ꯎꯝ ꯑꯃ ꯅꯦꯄꯥꯗ ꯆꯠꯄ ꯃꯥꯂꯦ ꯃꯅꯝ ꯅꯣꯏ ꯈꯨꯟꯒꯤ ꯄꯈꯪꯗꯣ
ꯍꯥꯏꯗꯤ
ꯑꯩꯈꯣꯏ ꯘꯔꯤ ꯊꯝꯃꯤꯟꯅꯕꯗꯣ ꯎꯍꯝ ꯈꯪꯗꯕ꯭ꯔꯣ ꯈꯪꯕ꯭ꯔꯣ ꯑꯗꯨ ꯅꯨꯄꯥꯗꯣ ꯆꯠꯄ ꯃꯥꯜꯂꯦ ꯃꯣꯏꯕꯨ ꯊꯤꯟꯕꯤꯕꯀꯣ ꯂꯝꯕꯤꯗꯣ ꯊꯤꯟꯕꯤꯕ ꯆꯠꯄ ꯃꯥꯜꯂꯦ
ꯃꯊꯟꯗ
ꯑꯗꯨ ꯅꯨꯃꯤꯗꯣ ꯃꯊꯟꯇ ꯃꯥꯜꯂꯦ ꯃꯤ ꯃꯔꯤꯗꯤ ꯍꯥꯏꯅꯕꯤꯕꯅꯦ ꯍꯥꯏꯌꯦ ꯑꯗꯣ ꯃꯣꯏ ꯃꯤ ꯑꯍꯨꯝꯗ ꯆꯠꯇ꯭ꯔꯦ ꯍꯥꯏꯌꯦ ꯑꯗꯨꯒ ꯃꯊꯟꯅ ꯊꯤꯟꯕ ꯃꯥꯜꯂꯦ ꯅꯨꯃꯤꯠ ꯐꯅꯤ ꯆꯪꯅ ꯍꯥ ꯃꯤ ꯑꯅꯤ ꯎꯝ ꯎꯝ ꯅꯨꯃꯤꯠ ꯑꯅꯤꯅꯤ ꯍꯥꯏꯌꯦ ꯍꯥꯏꯋꯦ ꯁꯨꯃꯥꯏꯅ ꯆꯠꯈꯤꯕꯗ ꯆꯠꯊꯣꯛ ꯆꯁꯤꯟ ꯇꯥꯛꯄꯤꯕꯗꯣ ꯁꯤꯅꯤ ꯁꯤꯅꯤ ꯍꯥꯏꯅ ꯇ ꯄꯤꯕꯗꯣ
ꯄꯥꯈꯪꯗꯣ ꯄꯥꯈꯥꯪ ꯃꯆꯥ ꯄꯥꯈꯥ ꯃꯆꯥ ꯀꯪꯕꯗꯨꯔꯣ
ꯍꯣꯏ
ꯎꯝ
ꯑꯩꯈꯣꯏ ꯒꯥꯔꯤ ꯊꯧꯃꯤꯟꯅꯕ ꯅꯨꯄꯥꯁꯤꯡ ꯅꯨꯄꯥꯗꯣ
ꯑ
ꯑꯗꯨꯅ ꯍꯥꯏꯕꯅꯤ ꯍꯧꯖꯤꯛ ꯑꯌꯨꯛꯇ ꯃꯥꯁꯥ ꯁꯤꯗ ꯂꯩꯑꯌꯦꯒ ꯃꯥꯅ ꯑꯩꯁ ꯑꯗꯨ ꯅꯨꯃꯤꯗꯤ ꯌꯥꯝ ꯋꯥꯏꯌꯦ ꯍꯥꯏ ꯑꯗꯨꯕꯨ ꯃꯐꯝꯕꯨꯗꯤ ꯎꯝ ꯃꯥ ꯂꯥꯛꯇꯦ ꯑꯗꯨꯕꯨ ꯃꯊꯛꯇꯗꯤꯀꯣ ꯁꯨꯝ ꯂꯦꯞꯔꯒ ꯌꯦꯡꯕꯁꯤ ꯁꯦ ꯆꯠꯊꯣꯛ ꯆꯠꯁꯤꯟ ꯇꯧꯕꯁꯦ ꯑꯅꯤꯔꯛ ꯇꯧꯋꯦ ꯍꯥꯏꯌꯦ ꯆꯠꯄꯗꯣ ꯂꯝꯕꯤ ꯂꯝꯕꯤ ꯍꯥꯏꯕꯤꯕꯗꯣ
ꯂꯝꯕꯤ ꯇꯥꯛꯄꯤꯕꯗꯣ
ꯑꯗꯨꯛꯤ ꯑꯗꯨ ꯅꯨꯃꯤꯊꯨ ꯋꯥꯏ ꯌꯥꯝꯅ ꯂꯝꯕꯤ ꯑꯗꯨꯝ ꯉꯝꯃꯦ ꯍꯥꯏꯌꯦ
ꯉꯝꯃꯅꯤ
ꯃꯥ ꯍꯧꯖꯤꯛ ꯍꯥꯏꯕꯅꯦ
ꯑꯗꯨꯗꯤ ꯑꯩꯈꯣꯏꯅ ꯁꯣꯏꯕꯅꯤꯅ ꯑꯩꯈꯣꯏꯅ ꯂꯥꯟꯕꯅꯤꯗꯅ ꯀꯅꯥꯅ ꯇꯧꯔꯣ ꯍꯥꯏꯒꯦꯅꯦ
ꯑ ꯍꯥ ꯃꯣꯏꯅ ꯍꯥꯏꯕꯗꯣ ꯑꯗꯨꯃꯥꯏꯅ ꯍꯥꯏꯌꯦꯕ ꯑ ꯑꯥ ꯀꯩꯔꯤꯅꯣ ꯅꯨꯡ ꯂꯧꯕ ꯃꯐꯝꯗꯣ
ꯍꯣꯏ
ꯅꯨꯡ ꯂꯧꯕ ꯃꯈꯨꯟꯗꯣ ꯑꯗꯨꯗ ꯍꯥꯟꯅ ꯇꯧꯁꯤꯔꯥ ꯍꯥꯏꯅ ꯍꯥꯏꯗꯤ ꯍꯥꯏꯕꯅꯤꯀꯣ ꯃꯤꯉꯣꯟꯗꯤ ꯍꯥꯏꯗꯣꯛꯒꯅꯨꯀꯣ
ꯍꯣꯏ
ꯑꯗꯣ ꯇꯧꯁꯤ ꯍꯥꯏꯅ ꯍꯥꯏꯕꯅꯦꯕ ꯑꯗꯨꯕꯨ ꯑ ꯑꯗꯨ ꯑꯗꯨꯕꯨꯗꯤ ꯉꯥꯏꯈꯣ ꯑꯩꯈꯣꯏ ꯑꯩꯈꯣꯏ ꯖꯥꯠꯅ ꯂꯩꯕ ꯃ ꯃꯐꯝꯗ ꯑꯩꯈꯣꯏꯒꯤ ꯈꯨꯟ ꯑꯩꯈꯣꯏꯒꯤ ꯂꯝ ꯂꯩꯕ ꯃꯐꯝꯗ ꯍꯥꯟꯅ ꯂꯩꯕ ꯈꯨꯗꯤꯡꯗꯣ ꯈꯔ ꯑꯗꯨꯅ ꯍꯥꯟꯅ ꯇꯧꯔꯁꯦ ꯍꯥꯏꯅ ꯍꯥꯏꯕꯤꯕ ꯃꯥꯂꯦ
ꯑ ꯍꯣꯏ
ꯑꯗꯨ ꯑꯁꯦ ꯅꯍꯥꯟ ꯇꯧꯈꯤꯕꯗꯣ ꯑꯗꯨ ꯇꯧꯕꯅꯦ ꯍꯥꯏ ꯃꯤ ꯌꯥꯝꯗꯦ ꯍꯥꯏꯌꯦ ꯃꯤ ꯇꯔꯥꯃꯔꯤ ꯇꯔꯥꯃꯉꯥ ꯈꯛꯇꯅꯤ ꯍꯥꯏꯌꯦ ꯇꯧꯕꯗ
ꯃꯗꯨꯇꯧꯔ ꯀꯥꯏꯗ ꯂꯧꯔ ꯆꯦꯟꯈꯤꯕ
ꯃꯊꯛꯇ ꯑꯃꯨꯛ ꯆꯠꯈꯤꯕ ꯃꯣꯏ ꯎꯝ ꯃꯣꯏ ꯑꯇꯩ ꯎꯝ ꯅꯀꯣ ꯀꯥꯞꯔꯛꯄꯗꯣ ꯌꯥꯝꯗꯦ ꯍꯥꯏꯌꯦ ꯑꯗꯣ ꯑꯩꯈꯣꯏ ꯑꯁꯤꯗ ꯃꯅꯥꯛꯇ ꯂꯩꯕ ꯁꯤꯡꯗꯣ ꯁꯤꯚꯥꯏꯁꯤꯡꯗꯣ ꯁꯤꯚꯏꯁꯤꯡꯅ ꯌꯥꯝꯅ ꯀꯥꯞꯔꯛꯑꯦ ꯍꯥꯏꯌꯦ
ꯈꯪꯗꯦ ꯇꯧꯅꯤꯡꯕ ꯇꯧꯁꯅꯣ
ꯎꯝ ꯑꯗꯨ ꯇꯝꯕꯤꯒꯦ ꯍꯥꯏꯕꯅꯤ ꯃꯥꯁꯨ ꯈꯔꯗꯤ ꯈꯪꯕ ꯃꯥꯜꯂꯦ ꯑꯗꯨ ꯎꯝ ꯑꯗꯣ ꯑꯉꯥꯡ ꯍꯣꯏ ꯃꯔꯛꯗ
ꯀꯩ ꯈꯪꯕ
ꯍꯥꯏꯕꯗꯤ ꯆꯠꯊꯣꯛ ꯆꯠꯁꯤꯟ ꯇꯧꯕꯗꯗꯤ ꯈꯔ ꯑꯥ ꯀꯔꯤ ꯍꯥꯏꯁꯤꯔꯥ ꯈꯪ ꯍꯩꯁꯤꯡꯅꯀꯣ ꯃꯤꯠꯅꯥ ꯁꯤꯡꯗꯅ ꯆꯠꯀꯗꯕꯅꯤꯕ ꯃꯣꯏꯒ ꯆꯠꯃꯤꯟꯅꯔꯗꯤ ꯃꯣꯏ ꯆꯟꯃꯤꯟꯅꯔꯗꯤ ꯀꯣ ꯒꯤ ꯃꯤꯠ ꯅꯥꯗꯣ ꯌꯥꯝ ꯆꯤꯡꯕ ꯃꯥꯜꯂꯦ ꯃꯣꯏꯗꯣ ꯌꯥꯝꯅ ꯀꯔꯤ ꯍꯥꯏꯁꯤꯔꯥ ꯎꯝ ꯌꯥꯝ ꯍꯩꯕ ꯑꯣ ꯒꯦ ꯇꯧꯕ ꯃꯥꯂꯦ ꯌꯥꯝ ꯍꯩꯌꯦ
ꯁꯨ ꯋꯥ ꯉꯥꯡꯕꯗ ꯌꯥꯝ ꯄꯜꯂꯤꯁꯤꯗ ꯀꯔꯤꯅꯣ ꯑꯥ ꯅꯪ ꯑꯥ ꯑꯗꯨꯃꯥꯏꯅ ꯇꯧꯋꯦ ꯀꯩꯒꯤꯅꯣ
ꯑꯥ ꯑꯗꯣ ꯍꯥꯏꯗꯦ ꯑꯩ
ꯍꯥꯏꯅꯦꯅ ꯅꯪ ꯌꯥꯝ ꯄꯜꯂꯤꯁꯤꯕꯣ
ꯄꯜꯂꯦ ꯄꯜꯂꯦ
ꯏꯒꯦ ꯍꯥꯏꯅ ꯂꯥꯛꯄꯅꯦꯕ ꯑꯗꯣ ꯍꯤꯞꯄ ꯃꯇꯝꯗ ꯑꯃꯨꯛ ꯇꯨꯝꯅꯤꯡꯉꯛꯇ꯭ꯔꯦ
ꯃꯨ ꯆꯠꯇꯣꯏꯔꯣ
ꯉꯁꯤꯗꯤ ꯆꯠꯂꯣꯏꯗ
ꯈꯨꯟꯊꯥꯡꯅ ꯀꯩꯗꯧꯉꯩ ꯆꯠꯇꯣꯏꯕ
ꯈꯪꯗꯦ ꯃꯣꯏꯅ ꯑꯃꯨꯛ ꯁꯦꯝꯂꯛꯄ ꯃꯇꯝꯗ ꯆꯠꯂꯅꯤ ꯍꯥꯏꯌꯦ ꯁꯦꯝꯒꯅꯤ ꯉꯁꯤꯅ ꯑꯃ ꯍꯧꯔꯅꯤ
ꯑꯗꯨꯗꯤ ꯅꯪ ꯀꯠꯄ ꯃꯇꯝꯗ ꯑꯗꯨꯝ ꯂꯥꯛꯏꯗꯅ
ꯈꯪ ꯎꯝ ꯍꯧꯖꯤꯛ ꯈꯪꯗꯦ ꯍꯧꯖꯤꯛ ꯁꯦꯝꯈꯤꯕ ꯅꯪꯏꯀꯣ ꯌꯥꯔꯅꯤ ꯍꯥꯏ ꯑꯃꯨꯛ ꯑꯥ ꯍꯣꯟꯖꯤꯟ ꯍꯟꯖꯥ ꯇꯧꯕ ꯃꯤꯡ ꯍꯣ ꯑꯥ ꯑꯃꯨꯛ ꯍꯣꯡꯕ ꯑꯥ ꯑꯥ ꯑꯗꯨꯒꯨꯝꯕ ꯇꯧꯒꯗꯕ ꯃꯥꯟꯗ꯭ꯔꯦ ꯍꯟꯗꯛꯇꯤ
ꯃꯣꯏꯕꯨꯁꯨ ꯇꯍꯜꯂꯣ ꯀꯩꯅꯣ
ꯍꯥ
ꯃꯣꯏꯁꯨ ꯆꯠꯀꯗꯕꯅꯦ ꯃꯤ ꯂꯣꯏꯅꯃꯛ ꯆꯠꯀꯗꯕꯅꯦ ꯃꯤ ꯈꯔꯕꯨ ꯆꯠꯍꯟꯕ ꯃꯤ ꯈꯔꯕꯨ ꯆꯠꯍꯟꯗꯕ
ꯎꯝ ꯑꯗꯨꯗꯤ ꯑꯩꯈꯣꯏꯅ ꯑꯃꯨꯛ ꯍꯥꯏꯔꯛꯀꯅꯤ ꯆꯠꯂ ꯈꯨꯗꯤꯡꯅꯀꯣ ꯑꯗꯨꯝ ꯇꯧꯕꯁꯦ ꯌꯥꯗꯦ ꯍꯥꯏꯅꯀꯣ
ꯇꯦꯅꯣ ꯒꯔꯤ ꯆꯠꯀꯗꯕꯁꯦ
ꯍꯥ
ꯒꯥꯔꯤ ꯆꯠꯇꯣꯢꯔꯣ
ꯈꯪꯗꯦꯅꯦ ꯑꯁ ꯂꯝꯕꯤ ꯐꯠꯇꯕꯁꯤꯒ ꯃꯤ ꯂꯩꯇꯕꯁꯤꯒ ꯒ꯭ꯌꯥꯟ ꯇꯥꯗꯦ
ꯃꯤ ꯂꯩꯕ ꯂꯩꯗꯕ ꯑꯗꯨ ꯑꯗꯨ ꯑꯗꯨ ꯌꯦꯡꯅꯤꯡꯉꯩꯗ ꯅꯪ ꯁꯦ ꯄꯩꯁꯥ ꯇꯥꯍꯜꯂꯣ ꯇꯍꯥꯎ ꯂꯔꯣꯏꯌꯦ
ꯎꯝ ꯑꯗꯨꯒꯁꯨ ꯆꯨꯝꯕ ꯑꯗꯨꯕꯨ ꯃꯤ ꯂꯩꯗ꯭ꯔꯗꯤ ꯊꯥꯎ ꯇꯤꯡꯅꯕꯅꯦꯕ
ꯂꯩꯕ꯭ꯔꯥ ꯂꯩꯇꯕ꯭ꯔꯥ ꯑꯗꯨꯝ ꯆꯠꯀꯗꯧꯕꯅꯦ ꯀꯩꯅꯣ
ꯂꯝꯕꯤꯁꯤꯌꯥ
ꯂꯩꯔꯗꯤ ꯂꯩꯔꯦ ꯂꯩꯇ꯭ꯔꯗꯤ ꯂꯩꯇ꯭ꯔꯦ
ꯇꯨꯝꯅꯤꯡꯕꯁꯦ ꯀꯣꯡꯀꯥꯏ ꯑꯃ
ꯉꯔꯥꯡ ꯅꯪ ꯄꯨꯡ ꯅꯪ ꯉꯔꯥꯡ ꯌꯥꯝ ꯉꯟꯅ ꯇꯨꯝꯃꯤꯗꯨꯅꯦ
ꯑꯗꯨꯝ ꯌꯥꯝ ꯉꯟꯅ ꯇꯨꯝꯂꯗꯤ ꯉꯟꯅ ꯍꯧꯒꯠꯂꯤꯗꯅ
ꯄꯨꯡ ꯀꯌꯥ ꯍꯧꯒꯠꯀꯦ
ꯄꯨꯡ ꯑꯃꯗ
ꯄꯨꯡ ꯑꯃꯗꯒꯤ ꯄꯨꯡ ꯀꯌꯥ ꯐꯥꯎ
ꯄꯨꯡ ꯑꯃꯗꯒꯤ ꯁꯨꯝ ꯍꯧꯖꯤꯛ ꯐꯥꯎ ꯂꯩꯔꯤꯁꯤꯗꯤ
ꯉꯁꯥꯏ ꯇꯨꯝꯃꯤ ꯍꯥꯏꯗꯥꯏꯅꯦ
ꯉꯁꯥꯏꯗꯣ
ꯍꯣꯏ
ꯑꯥ ꯐꯣꯟ ꯇꯧꯔꯛꯄ ꯃꯇꯝꯗ ꯑꯩꯗꯤ ꯈꯪꯍꯧꯗꯕ
ꯑꯥ ꯑꯗꯨꯗ ꯅꯪ ꯇꯨꯝꯈꯣ ꯅꯪ ꯄꯨꯡ ꯀꯌꯥꯗ ꯌꯨꯝ ꯍꯜꯂꯛꯀꯦꯗꯨꯗꯤ
ꯍꯧꯖꯤꯛ ꯍꯂꯛꯀꯅꯤ
ꯍꯧꯖꯤꯛ ꯈꯛꯇ
ꯇꯔꯨꯛ ꯍꯦꯜꯂꯦ ꯇꯔꯨꯛ ꯃꯈꯥꯏ ꯍꯦꯜꯂꯦ ꯍꯜꯂꯛꯄꯗ
ꯂꯣꯏꯃꯨꯛ ꯍꯜꯂꯛꯑꯕꯣ
ꯎꯝ
ꯅꯣꯏ ꯈꯔ ꯇꯨꯝꯍꯧꯔꯤꯕ꯭ꯔꯣ
ꯎꯝ ꯂꯩꯇ꯭ꯔꯦ ꯍꯣꯔꯦꯟ ꯑꯃꯨꯛ ꯂꯛꯀꯅꯤ ꯃꯤ ꯑꯇꯩ
ꯅꯣꯏꯗꯤ ꯆꯠꯇ꯭ꯔꯁꯨ ꯌꯥꯕꯅꯤ ꯀꯩꯅꯣ ꯑꯩꯈꯣꯏ ꯈꯨꯜꯒꯤ ꯃꯤꯁꯤꯡꯗ ꯆꯠꯂꯤꯁꯤꯕꯣ ꯅꯣꯏꯒ ꯅꯣꯏꯒ ꯃꯣꯏꯒ ꯐꯝꯃꯤꯟꯅꯗ꯭ꯔꯣ
ꯐꯝꯃꯤꯟꯅꯗꯦꯗ ꯃꯐꯝ ꯇꯣꯉꯥꯜꯂꯦ
ꯅꯣꯏꯅ ꯀꯥꯏꯗ ꯂꯩꯕ ꯅꯣꯏ ꯅꯣꯏ ꯂꯝꯕꯤ ꯆꯠꯄꯗꯨꯒ ꯑꯩꯈꯣꯏ ꯂꯝꯕꯤ ꯆꯠꯄꯗꯨꯒ ꯑꯗꯨꯒꯤ ꯎꯝ ꯖꯪꯁꯟꯗꯅꯤ ꯍꯥꯏꯗꯥꯅ ꯃꯣꯏ ꯂꯩꯕꯗꯣ ꯑꯗꯨꯗꯤ ꯅꯣꯏ ꯗꯤ ꯀꯩꯒꯤ ꯂꯩꯔꯤꯅꯣ ꯀꯩꯝ ꯀꯥꯟꯅꯗꯦꯗꯅ ꯃꯊꯛꯇ ꯂꯩꯔꯤꯁꯤꯕꯣ
ꯃꯊꯛꯇ ꯂꯩꯔꯁꯨ ꯃꯈꯥꯗꯁꯨ ꯂꯝꯕꯤ ꯂꯩꯗꯅ
ꯎꯝ ꯃꯈꯥꯗ ꯀꯩ ꯂꯝꯕꯤ ꯂꯩ
ꯂꯦꯞꯄ ꯑꯃ ꯃꯣꯏꯅ ꯃꯊꯛꯀꯤ ꯂꯝꯕꯤꯗ ꯂꯦꯞꯄ
ꯎꯝ ꯂꯝꯕꯤ ꯑꯃꯅꯤ ꯑꯃꯈꯛꯇ ꯅꯠꯇ꯭ꯔꯣ ꯃꯊꯛꯇꯒꯤꯗ ꯃꯊꯛꯇꯒꯨꯝꯕ ꯍꯩꯒ꯭ꯔꯨ ꯂꯩꯕ ꯄ꯭ꯔꯝ ꯂꯝꯕꯤꯗꯣ ꯝꯣꯏ ꯑꯗꯨ ꯅꯠꯇ꯭ꯔꯣ ꯑꯗꯨꯗꯒꯤ ꯀꯨꯝꯃꯛꯇꯣꯏ ꯅꯠꯇ꯭ꯔꯣ
ꯅꯠꯇꯦ ꯑꯥ ꯆꯪꯂꯛꯄ ꯌꯥꯏ ꯑꯗꯨꯒꯤ ꯑꯩꯈꯣꯏꯁꯨ ꯈꯖꯤꯛꯇꯪ ꯑꯣꯏꯔꯁꯨ ꯂꯦꯞꯈꯤꯁꯦ ꯃꯇꯝ ꯈꯔꯒꯤ ꯍꯥꯏꯅ ꯂꯦꯞꯄꯅꯦ ꯀꯨꯏꯅꯗꯤ ꯂꯦꯞꯔꯣꯏ
ꯃꯊꯛꯗꯨꯗ ꯂꯩꯕꯅꯦ ꯂꯦꯞꯇ꯭ꯔꯁꯨ ꯌꯥꯕꯅꯦ ꯃꯣꯏꯕꯨ ꯃꯣꯏ ꯑꯣ ꯂꯝꯕꯤ ꯂꯣꯏꯅꯃꯛ ꯈꯪꯗꯧ ꯈꯪ ꯈꯪꯪꯂꯣꯏꯗꯕꯗ
ꯃꯣꯏ ꯃꯣꯏꯗꯤ ꯈꯪꯕꯅꯦ ꯑꯩꯈꯣꯏꯗꯒꯤ ꯍꯦꯟꯅ ꯈꯪꯕꯅꯦ ꯀ꯭ꯔꯤꯔꯣ
ꯈꯪꯗꯦ
ꯅꯍꯥꯟ ꯎꯝ ꯁꯤ ꯏꯔꯥꯡ ꯊꯣꯛ ꯁꯣꯝꯗ ꯀꯔꯛꯑꯦ ꯌꯨ ꯂꯧꯅꯕ
ꯍꯣꯏ ꯍꯣꯏ
ꯃꯤ ꯂꯣꯏ ꯈꯪꯕꯅꯦ ꯃꯣꯏꯗꯤ
ꯀꯃꯥꯏꯅ ꯑꯩꯈꯣꯏꯒꯤ ꯂꯝꯗ ꯆꯪꯁꯨ ꯆꯪꯗꯅ ꯀꯃꯥꯏꯅ ꯈꯪꯗꯣꯏꯅꯣ ꯃꯣꯏꯅ ꯂꯩꯕꯗꯨꯗꯤ ꯑꯩꯈꯣꯏ ꯃꯣꯏꯒꯤ ꯃꯣꯏꯒꯤ ꯂꯝꯗꯤ ꯑꯩꯈꯣꯏ ꯃꯣꯏꯒꯤ ꯃꯣꯏꯅ ꯂꯩꯕꯗꯗꯤ ꯑꯩꯈꯣꯏꯒꯤ ꯂꯝꯅꯤꯅ ꯑꯩꯈꯣꯏꯗꯤ ꯑꯗꯨꯝ ꯆꯠ ꯆꯠꯊꯣꯛ ꯆꯠꯁꯤꯟ ꯇꯧꯋꯤꯗꯅ ꯑꯗꯣ ꯑꯩꯈꯣꯏꯒꯤ ꯂꯝꯅꯦ ꯃꯣꯏꯒꯤ ꯂꯝ ꯅꯠꯇꯕꯅꯤꯅ ꯆꯪꯗ꯭ꯔꯤꯗꯅꯦ
ꯑꯩꯈꯣꯏꯒꯤ ꯂꯝꯗꯀꯣ ꯑꯩꯈꯣꯏꯅꯀꯣ ꯆꯠꯊꯣꯛ ꯆꯠꯁꯤꯟ ꯇꯧꯕꯁꯦ ꯇꯧꯗ꯭ꯔꯦ ꯃꯣꯏꯅ ꯑꯩꯈꯣꯏꯒꯤ ꯂꯝꯗ ꯃꯣꯏ ꯃꯣꯏꯅ ꯆꯠꯊꯣꯛ ꯆꯠꯁꯤꯟ ꯇꯧꯕ ꯁꯦ ꯍꯦꯜꯂꯦꯕ ꯑꯩꯉꯣꯟꯗ
ꯑꯗꯨꯗꯤ ꯆꯤꯡꯊꯛꯇꯅꯤꯗꯅ ꯃꯈꯥꯗꯗꯤ
ꯃꯈꯥꯗꯁꯨ ꯇꯧꯔꯤꯕ ꯃꯈꯥꯗꯁꯨ ꯇꯧꯔꯤꯕ ꯍꯧꯖꯤꯛ ꯅꯣꯏꯅ ꯅꯧ ꯇꯧꯕꯗꯣ ꯑꯥ ꯃꯊꯛꯇꯧ ꯇꯧꯕꯗꯣ ꯑꯗꯨ ꯐꯥꯎ ꯃꯣꯏ ꯂꯣꯏ ꯈꯪꯕꯅꯦ
ꯆꯤꯡꯊꯛꯇꯅ ꯍꯧꯖꯤꯛ ꯈꯨꯟ ꯃꯅꯥꯛꯇꯗꯤ ꯈꯪꯉꯝꯃꯣꯏ ꯍꯥꯏꯕ
ꯈꯪꯉꯤꯕ ꯈꯪꯉꯤꯕ ꯃꯣꯏ ꯈꯪꯕꯅꯤꯕ
ꯃꯣꯏ ꯑꯗꯨꯗ ꯀꯩ ꯃꯣꯏ ꯑꯗꯨꯗ ꯀꯩꯒꯤ ꯀꯩ ꯀꯩꯗꯧꯅꯕ ꯆꯜꯂꯤꯠꯂꯤꯕ
ꯁꯨꯝ ꯆꯠꯊꯣꯛ ꯆꯠꯁꯤꯟ ꯇꯧꯕ ꯀꯩ ꯀꯔꯤꯅꯦ ꯄꯣꯠ ꯂꯧꯅꯤꯡꯉꯥꯏ ꯀꯔꯤ ꯀꯔꯤ ꯍꯦꯛꯇ ꯆꯠꯈ꯭ꯔꯕ ꯈꯪꯕꯅꯦ ꯃꯣꯏꯗꯤ ꯍꯥꯏꯕꯗꯤ ꯃꯣꯏꯅꯀꯣ ꯑꯧ ꯑꯥ ꯃꯣꯏꯅ ꯑꯩꯈꯣꯏꯒꯤ ꯈꯨꯟꯁꯦ ꯑꯩꯈꯣꯏꯒꯤ ꯈꯨꯟꯁꯦ ꯃꯣꯏꯅ ꯏꯔꯥꯡ ꯊꯣꯛꯍꯟꯒꯦ ꯍꯥꯏꯔꯗꯤ ꯃꯣꯏꯅ ꯈꯪꯕ ꯃꯤꯗꯣ ꯑꯗꯨꯅ ꯆꯤꯡꯔꯒ ꯂꯥꯛꯀꯅꯤꯕ ꯃꯣꯏꯁꯨ